ꯍꯜꯂꯣ
ꯃꯔꯤꯕ꯭ꯔꯣ
ꯑ ꯀꯩꯗꯣ ꯍꯏꯒ
ꯍꯥꯥ
ꯅꯨꯡꯉꯥꯏꯔꯤ ꯅꯅꯨꯡꯥꯏꯔꯤ ꯌꯦ ꯅꯗꯤ
ꯑꯩꯈꯣꯏꯗꯤ ꯅꯣꯡꯉꯥꯏꯇꯤꯗ ꯅꯨꯡꯁꯤꯠ ꯁꯤꯠꯄꯒꯤ
ꯑꯩꯈꯣꯏꯔꯣꯝꯗꯁꯨ ꯁꯤꯠꯂꯒ ꯂꯩꯌꯦ
ꯑꯣꯣ ꯑꯗꯨꯗꯤ ꯏꯕꯥꯅꯤ ꯃꯥꯟꯅꯔ
ꯃꯐꯝ ꯃꯐꯝꯗꯤ ꯇꯣꯡꯉꯥꯜꯂꯦ ꯑꯗꯣ ꯀꯦ ꯇꯧꯅꯦ
ꯑꯩꯗꯤ ꯃꯥꯟꯅꯒꯦꯔꯥ ꯍꯥꯏꯅ ꯈꯔ ꯅꯨꯡꯉꯥꯏꯔꯛꯄꯅꯤꯅꯦ
ꯑꯥ ꯇꯨ ꯇꯧꯔꯤꯗꯦ
ꯑꯩꯁꯦ ꯍꯧꯖꯤꯛ ꯆꯥꯛ ꯊꯣꯡꯅꯤꯡꯉꯥꯏ ꯇꯧꯔꯤ
ꯀꯩꯅꯃꯁꯦ ꯊꯣꯡ ꯑꯦꯁ ꯑꯩꯗꯤ ꯊꯝꯕꯥꯄꯥꯛ ꯃꯐꯝꯗ ꯂꯩꯌꯦꯅꯦ
ꯑꯁ ꯊꯕꯛ ꯁꯨꯕꯗꯨꯅ ꯅꯨꯡꯉꯥꯏꯌꯦꯗ꯫ ꯆꯥꯛ ꯌꯦꯟꯁꯥꯡ ꯊꯣꯡꯅꯤꯡꯉꯥꯏꯗꯤ ꯈꯔ ꯇꯟꯗ꯭ꯔꯣ꯫ ꯊꯕꯛ ꯁꯨꯔꯒ ꯍꯜꯂꯛꯄꯗ ꯃꯤ ꯑꯃꯅ ꯑꯗꯨꯝ ꯊꯣꯡꯉꯒ ꯂꯩꯗꯣ
ꯐꯩꯅꯦ ꯑꯗꯨꯁꯣ ꯀꯩ ꯃꯊꯦꯜ ꯊꯣꯡꯉꯒꯦ ꯍꯥꯏꯅꯣ ꯅꯪꯗꯣ
ꯑꯁꯤꯁꯦ ꯊꯥꯔꯣꯏ꯫
ꯑꯁ ꯍꯥꯎꯔꯅꯤ ꯍꯦ꯫
ꯎꯝ ꯆꯥꯅꯤꯡꯉꯥꯏ ꯂꯥꯛꯑꯣ ꯑꯗꯨꯒꯤꯅꯦ ꯑꯩꯅ ꯅꯪ ꯅꯛꯅꯔꯝꯅꯤ ꯍꯥꯏꯕ
ꯑ ꯂꯥꯛꯅꯤꯡꯉꯁꯨ ꯂꯥꯞꯄꯒꯤ ꯂꯛꯄ ꯌꯥꯔꯣꯏꯅ꯫ ꯀꯩ ꯊꯥꯔꯣꯏꯅꯣ ꯆꯤꯡ ꯆꯤꯡꯒꯤ ꯊꯥꯔꯣꯏꯔꯣ꯫ ꯑ ꯇꯝꯄꯥꯛ ꯀꯤ ꯊꯥꯔꯣꯏꯔꯣ꯫
ꯆꯤꯡꯒꯤ ꯊꯥꯔꯣꯏꯅꯤ꯫
ꯑ ꯆꯤꯡꯒꯦ ꯊꯔꯣꯏꯗꯨꯅ ꯍꯦꯟ ꯅ ꯍꯥꯎꯕꯅꯦ꯫
ꯍꯣꯏ ꯑꯁꯤꯅ ꯈꯔ ꯅꯥꯟꯁꯨ ꯅꯥꯟꯕꯀꯣ
ꯎꯝ
ꯀꯅꯥꯅ ꯀꯅꯥꯅꯣ ꯄꯨꯔꯛꯄ ꯅꯣꯏꯅ ꯂꯩꯕ꯭ꯔꯣ ꯀꯃꯥꯏꯅ ꯇꯧꯕ꯭ꯔꯥ꯫ ꯅꯣꯏꯅ ꯊꯤꯕ ꯆꯠꯄ ꯑꯆꯥ
ꯑꯩꯈꯣꯏꯗꯗꯤ ꯁꯤꯔ ꯁꯤꯅꯤꯡꯉꯥꯏ ꯃꯐꯝ ꯂꯩꯇꯦ ꯍꯥꯏꯕꯗꯤ ꯎꯝ ꯑꯩꯈꯣꯏ ꯔꯣꯝꯗꯨꯅ ꯄꯨꯗꯤ ꯄꯨꯔꯛꯄꯅꯦꯕ ꯑꯗꯨꯛ ꯈꯔ ꯂꯥꯞꯄꯀꯣ꯫
ꯑꯣ ꯀꯌꯥ ꯀꯌꯥ ꯄꯤꯒ ꯑꯁꯨꯋ ꯀꯩꯅꯣ ꯕꯖ꯭ꯔꯗ꯫
ꯀꯧꯇ ꯑꯃꯗ ꯑ ꯆꯥꯃ ꯍꯥꯏꯕ ꯃꯥꯜꯂꯦ꯫
ꯍꯥꯎꯕꯅꯦ ꯅꯪ ꯊꯣꯡꯕꯗꯣ ꯇꯦꯁ ꯇꯧꯅꯤꯡꯒꯦꯗ꯫
ꯍꯣꯏ ꯍꯧꯖꯤꯛ ꯀꯨꯀꯔꯗ ꯃꯔꯛ ꯀꯥꯝꯔꯅꯤ ꯑꯗꯨ ꯂꯣꯏꯔꯗꯤ ꯑ ꯈꯥꯡꯕ꯫ ꯆꯐꯨꯗ ꯑꯃꯔꯛ ꯏꯁꯤꯡ ꯂꯣꯏꯅꯃꯛꯇꯣ ꯎꯝ ꯉꯧ ꯑꯥ ꯗ꯭ꯔꯥꯏ ꯇꯧꯍꯜꯂꯅꯤ꯫ ꯀꯪꯍꯜꯂꯅꯤꯀꯣ ꯑꯗꯨ ꯃꯊꯪꯗ ꯑꯂꯨ ꯍꯞ ꯄꯨꯛꯅꯤꯡꯑꯗꯤ ꯍꯞꯀꯅꯤ꯫ ꯍꯥꯞꯅꯤꯡꯗ꯭ꯔꯗꯤ ꯑꯗꯨꯝ ꯇꯣꯛꯑꯅꯤ ꯑꯗꯨꯗ ꯑꯗꯨꯝ ꯃꯨꯛꯀ ꯊꯣꯡꯕꯀꯣ꯫
ꯑꯗꯨ ꯍꯦ ꯑꯅꯣ ꯊꯣꯔꯣ ꯊꯣꯡꯕꯗ ꯀꯩꯅꯣ ꯎꯊꯨꯔ ꯃꯨꯊ꯭ꯔꯨꯕꯤꯗꯨ ꯀꯪꯕ꯭ꯔꯣ꯫
ꯃꯨꯊ꯭ꯔꯨꯕꯤ ꯈꯪꯗꯦ ꯈꯪꯗꯦ꯫
ꯀꯔꯃꯥꯏꯅ ꯍꯥꯏꯁꯤꯔꯥ ꯑ ꯃꯨꯊꯨꯕ꯭ꯔꯤ ꯀꯩꯅꯣ ꯅꯠꯇꯦꯕ ꯑ ꯁꯟꯁꯥ ꯁꯟꯁꯥꯒꯨꯝꯕꯗ ꯍꯥꯞꯄꯨ ꯃꯨꯊꯨꯕꯤꯗꯣ ꯅꯝ ꯈꯤꯇꯪ ꯀꯟꯕꯗꯣ꯫
ꯍꯣꯏ ꯍꯣꯏ ꯍꯣꯏ ꯍꯣꯏ
ꯁꯥꯝꯔꯣꯏꯗꯤ ꯅꯠꯇꯕ ꯃꯨ
ꯑꯥ ꯑꯥ ꯍꯣꯏ ꯍꯣꯏ ꯍꯣꯏ꯫
ꯑꯗꯣ ꯍꯥꯞꯄꯣ ꯌꯥꯝ ꯍꯥꯥꯎꯕꯅꯤ꯫
ꯍꯣꯏ ꯑꯗꯨꯁꯨ ꯍꯥꯞꯀꯅꯤ꯫ ꯑꯗꯨꯒ ꯎꯝ ꯃꯅꯥ ꯑꯃ ꯈꯔ
ꯍꯣꯏ ꯍꯥꯎꯔꯅꯤ ꯅꯪ ꯊꯣꯡꯕꯗꯣ ꯌꯥꯝ ꯍꯥꯎꯒꯗꯧ ꯃꯥꯜꯂꯦ꯫
ꯊꯥꯔꯒ ꯍꯥꯟꯅ ꯊꯥꯎꯗ ꯉꯥꯎꯔꯦ ꯑꯅꯤ ꯃꯔꯣꯏ ꯃꯔꯥꯡꯗꯣ ꯑꯗꯨ ꯃꯊꯪꯗ ꯑꯃꯨꯛꯀ ꯏꯁꯤꯡ ꯈꯔ ꯍꯥꯞꯂꯒ ꯊꯣꯡꯒꯗꯧꯕꯀꯣ
ꯍꯧꯖꯤꯛꯅ ꯆꯥꯛ ꯊꯣꯡꯕ ꯄ꯭ꯔꯦꯛꯇꯤꯁ ꯇꯧꯕꯤꯌꯨ ꯍꯌꯦꯡ ꯋꯥꯏꯟ ꯑ ꯍꯌꯦꯡ ꯋꯥꯏꯟ ꯌꯨꯝ ꯄꯥꯟꯕ ꯃꯇꯝꯗ ꯐꯖꯅ ꯊꯧꯅꯤꯉꯥꯏ
ꯍꯣꯏ ꯊꯣꯡꯒꯦ
ꯔꯨꯔ ꯂꯩꯦꯦ ꯑꯣꯗꯣ ꯑ ꯏꯆꯦ ꯍꯥꯁꯔ ꯆꯍꯤ ꯀꯌꯥ ꯁꯔꯦ
ꯃꯤ ꯅꯨꯄꯤ ꯅꯨꯄꯤꯉꯣꯟꯗ ꯑꯗꯨꯝ ꯆꯍꯤ ꯍꯪ ꯍꯥꯏ ꯍꯪꯕ ꯍꯩ ꯍꯥꯎꯗꯤ ꯀꯣ
ꯅꯠꯇꯦ ꯆꯍꯤ ꯀꯌꯥ ꯁꯨꯔꯒꯦ ꯑꯗꯨꯝ ꯍꯥꯏꯃꯤꯟꯅꯔꯁꯦ ꯍꯥꯏꯗꯅ ꯑꯩꯒꯤꯁꯨ ꯍꯥꯏꯕꯤꯒꯦ
ꯀꯨꯟꯗꯤ ꯍꯦꯂꯦ
ꯀꯨꯟ ꯑꯩꯁꯨ ꯍꯦꯜꯂꯦ ꯀꯩꯅꯣ ꯀꯨꯟꯗꯤ ꯀꯌꯥꯝ ꯁꯨꯔꯨꯒꯦ ꯍꯥꯏꯕ
ꯑꯗꯨꯗꯣ ꯑꯗꯨꯁꯨ ꯍꯦꯟꯒꯗꯧꯔꯤ ꯆꯍꯤ ꯑꯍꯨꯝ ꯃꯔꯤ ꯂꯩꯔꯗꯤ ꯍꯦꯟꯈ꯭ꯔꯅꯤ ꯀꯨꯟꯗꯨꯁꯨ
ꯑꯆꯥꯥ ꯀꯟꯗꯤ ꯍꯦꯅꯤꯀꯣ
ꯍ
ꯑ ꯑꯗꯨ ꯑꯣꯏꯔꯗꯤ ꯑꯗꯨ ꯑꯣꯏꯔꯗꯤ ꯇ꯭ꯋꯦꯟꯇꯤ ꯁꯚꯦꯟ ꯑꯣꯏꯔꯝꯅꯤꯀꯣ
ꯍꯣꯏ
ꯑꯆꯥ ꯑꯩꯣꯟꯗꯦ ꯀꯦꯦꯜꯂꯦ ꯅꯪꯅ
ꯑꯥ
ꯆꯍꯤ ꯌꯥꯝ ꯍꯪꯒꯅ ꯅꯅꯥꯠꯇ ꯑꯩꯅ ꯇ꯭ꯋꯦꯟꯇꯤ ꯁꯤꯛꯁꯅꯤ ꯀꯩꯅꯣ
ꯑꯁ ꯑꯗꯨ ꯑꯣꯏꯔꯁꯨ ꯃꯤ ꯅꯨꯃꯤꯠ ꯑꯃꯈꯛꯇ ꯑꯣꯏꯔꯁꯨ ꯏꯆꯦ ꯍꯥꯏꯅ ꯀꯥꯎꯕꯅꯤꯅꯦ
ꯑꯩꯗꯤ ꯀꯧꯗꯍꯦ
ꯀꯧꯕꯅꯦ
ꯑꯩ ꯑꯩꯗꯤ ꯀꯩꯅꯣ ꯅꯨꯃꯤꯠ ꯑꯜꯃꯥ ꯑꯅꯤ ꯑꯝꯇ ꯂꯥꯏꯔꯤꯦꯗ ꯑꯗꯨ ꯆꯍꯤ ꯑꯃ ꯑꯅꯤ ꯑꯩꯉꯣꯟꯗ ꯥꯎ ꯑꯍꯥꯟꯕ ꯑꯣꯏꯕꯗꯣ ꯑꯩꯗꯤ ꯏꯆꯦ ꯑꯣꯏꯗ ꯀꯧꯗꯦ ꯃꯃꯤꯡꯕꯨ ꯑꯗꯨꯝ ꯍꯥꯏꯌꯦ
ꯑꯁ ꯑꯗꯨꯗꯤ ꯕꯦꯕꯥꯔ ꯂꯩꯇꯦꯗ
ꯑꯗꯨꯝ ꯄꯨꯟꯅꯅꯤꯉ ꯀ ꯑꯗꯨꯝ ꯄꯨꯟꯕꯅꯤꯅ ꯏꯆꯦ ꯍꯥꯏꯕꯗꯨꯣ ꯇꯜꯂꯦꯕꯀꯣ
ꯑꯗꯣ ꯈꯔꯗꯤ ꯎꯝ ꯑꯗꯣ ꯐꯠꯇꯕꯅꯦ ꯑꯗꯨꯝ ꯁꯥꯡꯅ ꯂꯩꯔꯗꯤꯀꯣ ꯃꯤꯅ ꯎꯁꯤꯠꯇꯕ ꯃꯥꯟꯕꯅꯦ
ꯑꯗ ꯅꯨꯄꯥꯁꯤꯡꯁꯨ ꯅꯨꯄꯤ ꯑꯍꯟ ꯌꯥꯝ ꯀꯣꯏꯔꯤꯁꯤꯗꯤ ꯃꯃꯤꯡ ꯃꯃꯤꯡ ꯉꯥꯡ ꯉ ꯒꯗꯕꯤꯁꯤꯗ ꯀꯩꯃ ꯀꯥꯏꯗꯦꯗ
ꯠꯇꯅꯤꯅ ꯅꯠꯇꯕ ꯃꯤꯅ ꯎꯕꯗ ꯃꯤꯅ ꯇꯥꯕꯗ ꯅꯨꯡꯉꯥꯏꯇꯕꯗꯨ
ꯍꯣꯏꯅꯦ ꯍꯣꯏꯅꯦ ꯑꯗꯨꯁꯨ ꯆꯨꯝꯃꯤꯂ ꯑꯗꯨꯕꯨ ꯌꯥꯝ ꯂꯩꯗꯅ ꯅꯨꯄꯤꯁꯤꯡꯁꯦ ꯅꯨꯄꯤꯅ ꯅꯨꯄꯥꯉꯣꯟꯗꯒꯤ ꯑꯍꯜ ꯑꯣꯏꯔꯤꯁ ꯍ ꯍꯥꯏꯔꯤꯁꯤ
ꯎꯝ
ꯑꯗꯨꯅ ꯑ ꯌꯨꯝ ꯄꯥꯟꯈ꯭ꯔꯦ ꯍꯥꯏꯔꯦꯁꯦ ꯑꯗꯣ ꯅꯨꯄꯥꯅ ꯑꯉꯥꯡ ꯑꯣꯏ ꯍꯥꯏꯔꯁꯦ ꯑꯗꯣ ꯅꯨꯄꯤꯅ ꯅꯨꯄꯥꯕꯨ ꯑ ꯀꯔꯤ ꯀꯔꯤ ꯍꯥꯏꯕ꯭ꯔꯥ ꯃꯃꯤꯡ ꯍꯪꯗꯦꯕ ꯃꯃꯤꯡ ꯍꯥꯏꯗꯦꯕ ꯇꯥꯃꯣ ꯑꯣꯏꯅ ꯀꯧꯔꯤꯕ ꯀ꯭ꯔꯤꯒꯤꯅꯣ ꯑꯗꯨꯗꯤ
ꯑꯗꯨꯗꯤ ꯃꯥꯅ ꯔꯦꯁꯄꯦꯛ
ꯑꯗꯣ ꯃꯥꯡꯉꫭꯟꯗꯒꯤ ꯑꯉꯥꯡ ꯑꫭꯏꯅ
ꯑꯗꯨ ꯑꯣꯏꯔꯁꯨ ꯅꯨꯄꯥ ꯑꯣꯏꯕꯗꯤ ꯃꯄꯨ ꯑꯣꯏꯈ꯭ꯔꯦꯅ ꯃꯥꯅ ꯄꯥꯟ ꯄꯥꯜꯂꯗꯤ
ꯀꯥꯟꯁꯦ ꯑꯗꯨ ꯑ ꯀꯅꯥ ꯀꯅꯥ ꯂꯩꯔꯤꯒꯦ ꯍꯧꯖꯤꯛꯁꯤ
ꯏꯃꯥꯒ ꯑꯩ ꯑꯗꯨꯒ ꯏꯅꯥꯎꯅꯨꯄꯥ
ꯑꯠꯁꯥ ꯌꯥꯏꯅꯦ
ꯑꯗꯣ ꯇꯝꯄꯥꯛꯇ ꯂꯩꯕ꯭ꯔꯥ ꯆꯤꯡꯗ ꯂꯩꯕ꯭ꯔꯥ
ꯆꯤꯡꯗ
ꯑꯣ ꯆꯤꯡꯗ ꯂꯩꯕꯅ ꯍꯦꯟꯅ ꯅꯨꯡꯉꯥꯏꯕꯅꯤ ꯅꯨꯡꯁꯤꯠꯁꯨ ꯅꯨꯡꯁꯤꯠꯁꯨ ꯌꯥꯝ ꯁꯦꯡꯉꯦ ꯅꯪ ꯅꯁꯥ ꯌꯥꯝ ꯐꯒꯠ ꯂꯛꯀꯅꯤ ꯆꯥꯕ ꯊꯛꯄꯁꯨ ꯈꯤꯇꯪ ꯅꯨꯡꯉꯥꯏꯀꯣ ꯆꯤꯡꯗꯅ ꯇꯝꯄꯥꯛꯇꯗꯤ ꯆꯥꯕ ꯌꯥꯗꯦꯕ
ꯑꯗꯨꯗꯁꯨ ꯐꯪꯉꯦꯅ
ꯍꯥꯥ
ꯑꯗꯨꯗꯁꯨ ꯐꯪꯉꯦꯅ ꯆꯤꯡꯒꯤ ꯏꯟꯁꯥꯡ ꯅꯥꯄꯤꯒꯨꯝꯕ ꯂꯣꯏꯅꯃꯛ
ꯐꯪꯕꯕꯨꯗꯤ ꯐꯪꯉꯦ ꯑꯗꯨꯕꯨ ꯋꯦꯗꯔ ꯋꯦꯗꯔꯒꯤ ꯃꯇꯨꯡ ꯏꯟꯅ ꯆꯥꯛ ꯍꯥꯎꯕꯁꯨ ꯂꯩꯗꯅ ꯋꯦꯗꯔꯒꯤ ꯃꯇꯨꯡ ꯏꯟꯅ ꯇꯝꯄꯥꯛꯁꯦ ꯌꯥꯝ ꯁꯥꯔꯦꯅ ꯆꯥꯛ ꯆꯥꯕ ꯌꯥꯗ꯭ꯔꯦꯕ
ꯑꯗꯨꯗꯤ ꯆꯥꯛꯍꯥꯎ ꯊꯥꯛꯑꯣ ꯑꯗꯨ ꯑꯣꯏꯔꯗꯤ ꯆꯥꯛꯍꯥꯎ ꯊꯥꯛꯑꯣ
ꯆꯥꯍꯥꯎ ꯍꯥꯏꯕ
ꯆꯥꯛꯅꯝ ꯍꯥꯏꯕ꯭ꯔꯥꯥꯛ ꯆꯥꯛꯍꯥꯎ ꯍꯥꯏꯕ꯭ꯔꯥ ꯀꯔꯤꯅ ꯑꯃ ꯊꯧ ꯊꯣꯛꯄꯗꯣ
ꯆꯈꯥꯎꯒꯤ ꯚꯤꯇꯥꯃꯤꯟꯗꯨꯔꯣ ꯑꯁ ꯑꯩꯗꯤ ꯆꯥꯍꯥꯎꯒꯤ ꯚꯤꯇꯃꯤꯟ ꯒꯨꯝꯕꯗꯤ ꯄꯥꯝꯗꯦꯍꯦ
ꯂꯣꯀꯦꯜ ꯃꯦꯠꯇꯨ
ꯑꯗꯨ ꯑꯗꯨꯒꯨꯝꯕ ꯑꯩ ꯇꯧꯗꯦ ꯍꯦ
ꯑꯗꯨꯒꯨꯝꯕꯁꯦ ꯑꯩꯗꯤ ꯇꯧꯗꯕꯅꯦ
ꯇꯧꯋꯣ ꯇꯧꯋꫭ
ꯑꯩ ꯑꯩꯁꯦ ꯇꯧꯕ ꯍꯩꯇꯦꯕ ꯑꯥ ꯑꯩ ꯇꯧꯔꯤꯁꯦ ꯑꯩꯗꯤ ꯆꯥꯛ ꯆꯥꯛ ꯆꯥꯔꯒ ꯏꯁꯤꯡ ꯊꯛꯂꯒ ꯍꯤꯡꯕ ꯃꯤꯅꯦ ꯑꯗꯣ ꯑꯇꯣꯞꯄꯗꯤ ꯀꯔꯤ ꯀꯔꯤꯁꯨ ꯇꯧ ꯗꯩꯅꯦ
ꯑꯁ ꯅꯪ ꯌꯥꯗꯦꯗ ꯑꯗꯨ ꯑꯣꯏꯔꯗꯤ
ꯑꯇꯩꯗꯤ
ꯃꯤꯅ ꯕꯦꯗꯃꯤꯟ ꯊꯛꯄ ꯀꯥꯟꯗ
ꯚꯤꯇꯃꯤꯟ ꯊꯛꯄꯁꯦ ꯌꯥꯝ ꯏꯐꯦꯛ ꯂꯩ ꯍꯥꯏꯅꯦ
ꯐꯕꯅꯤꯗ
ꯀꯣꯏꯅ ꯊꯥ ꯀꯣꯏ ꯀꯨꯏꯅ ꯊꯛꯂꯗꯤ ꯍꯤꯡꯕ ꯌꯥꯔꯣꯏ ꯍꯥꯏ ꯍꯟꯗꯛꯀꯤꯁꯦ ꯍꯟ ꯍꯟꯗꯛꯀꯤ ꯕꯤꯇꯥꯃꯤꯟꯁꯦ ꯁꯦꯡ ꯁꯦꯡꯗ꯭ꯔꯦꯕ ꯅꯍꯥꯟ ꯑꯥ ꯑꯩꯈꯣꯏ ꯏꯄꯨ ꯃꯇꯝꯗ ꯍꯤꯗꯛꯇꯤ ꯌꯥꯝ ꯐꯩꯌꯦꯕ ꯀꯣ
ꯎꯝ ꯍꯝ
ꯍꯧꯖꯤꯛꯇꯤ ꯃꯣꯏꯒꯤꯁꯨ ꯍꯤꯗꯥꯛꯁꯦ ꯀꯩ ꯀꯩꯅꯣ ꯍꯥꯞꯄꯦ ꯍꯥꯏ
ꯑꯗꯨꯒꯤ ꯅꯪ ꯀꯤꯕ꯭ꯔꯥ
ꯑꯦ ꯀꯤꯕꯁꯨ ꯅꯠꯇꯦ ꯑꯩꯁꯦ ꯌꯦꯡꯕ ꯃꯇꯝꯗ ꯇꯨꯀꯠꯆꯕ ꯍꯣ
ꯑꯣ ꯑꯗꯨ ꯑꯣꯏꯔꯗꯤ ꯐꯔꯦꯅ
ꯃꯅꯝꯕ ꯐꯥꯎ ꯅꯝꯕ ꯌꯥꯗ ꯍꯥꯏ ꯇꯥꯔꯦ
ꯅꯪꯁꯦ ꯉꯥꯏꯍꯥꯛ ꯇꯡ ꯂꯩꯔꯗꯤ꯫ ꯑꯥꯏꯁ ꯁꯦ ꯑꯥꯁ
ꯀꯩꯇꯧꯅꯤ ꯉꯥꯍꯥꯇꯡ ꯂꯩꯦꯔꯗꯤꯦ꯫
ꯋꯥꯡꯉꯗꯧꯕ ꯃꯥꯜꯂꯦ
ꯍꯥꯥ ꯀꯔꯤꯍꯥꯕ ꯑꯥꯍꯥ ꯑꯍꯥ ꯕꯣꯜ ꯊꯥꯎꯗꯣ ꯃꯥꯂꯦ ꯍꯥꯏꯕ
ꯄꯥꯁꯇꯥꯥꯔ ꯄꯥꯁꯇꯥꯥꯔ
ꯄꯥꯁꯇꯔꯒꯨꯝꯕꯗꯤ ꯇꯧꯗꯦꯍꯦ ꯑꯩꯁꯦ꯫
ꯇꯧꯑꯣꯗ ꯫
ꯑꯩꯗ ꯑꯗꯨꯝ꯫ ꯑꯩ ꯑꯩꯁꯦ ꯑꯗꯨꯒꯨꯝꯕꯗꯤ ꯇꯧꯗꯦ ꯑꯗꯨꯕꯨ꯫ ꯆꯥꯁ ꯃꯗꯤ ꯑꯗꯨꯝ ꯃꯔ ꯃꯔꯔꯝ ꯇ ꯆꯒꯥꯏ ꯑꯗꯨ ꯑꯗꯨꯝ ꯊꯕꯛ ꯆꯠꯂꯦ ꯑꯗꯨꯅꯦ ꯀꯩꯅꯣ ꯁꯟꯗꯦ ꯐꯥꯎꯕꯗꯁꯨ ꯊꯕꯛ ꯁꯨꯔꯦꯕ ꯑꯗꯨꯒꯤ ꯀꯩꯅꯣ ꯆꯔ ꯆꯠ ꯅꯦ
ꯇꯣꯔꯤꯒꯤ ꯁꯟꯗꯦ ꯊꯕꯛ ꯁꯨꯕ꯭ꯔꯥ ꯀꯣ
ꯑꯩꯈꯣꯏꯒꯤ ꯑꯩꯈꯣꯏꯒꯤ ꯃꯐꯝꯗꯨ ꯁꯟꯗꯦ ꯑꯣꯏꯔꯁꯨ ꯊꯕꯛ ꯀꯗꯤ ꯌꯥ ꯍꯌꯦ
ꯍꯣꯏ
ꯑꯩꯅ ꯁꯨꯇꯤ ꯅꯨꯃꯤꯠꯦ ꯐ꯭ꯔꯥꯏꯦꯋꯤꯂꯤꯔ ꯀꯣ ꯑꯗꯨꯒꯃ ꯁꯟ ꯐ꯭ꯔꯥꯏꯗꯦꯗ ꯑꯗꯨꯝ ꯇ ꯊꯕꯛ ꯆꯠꯄ
ꯑꯣ ꯁꯟꯗꯦ ꯁꯟꯗꯦ
ꯁꯗꯦ ꯑꯩꯅ ꯊꯕꯛ ꯌꯥꯝꯃꯦ ꯍꯥꯏꯕ ꯑꯗꯨꯒꯤ꯫ ꯂꯑꯣ ꯍꯥꯏ ꯂꯥꯛꯇꯥꯗ ꯅꯨꯡꯉꯥꯏꯔꯣꯏ ꯑꯗꯨꯒꯤ ꯊꯕꯛ ꯁꯨꯔ ꯂꯩꯕꯅꯤ꯫
ꯅꯨꯡꯉꯥꯏꯇꯦꯗꯀꯣ ꯅꯣꯏ ꯃꯄꯥꯟ ꯊꯣꯛꯄꯁꯤꯡꯁꯨ꯫ ꯌꯦꯡꯕꯗꯗꯤ ꯅꯨꯡꯉꯥꯏ ꯑꯗꯨ ꯁꯦꯡꯕ ꯆꯠꯄꯗꯗꯤ ꯈꯔꯥ ꯋꯥꯗꯥꯏꯀꯣ
ꯑꯩꯅ ꯌꯦꯡꯕ ꯃꯇꯝꯗ ꯑꯩꯈꯣꯏꯕꯨ ꯌꯥꯝ ꯅꯨꯡꯉꯥꯏꯅ ꯂꯩꯒꯗꯧ ꯃꯥꯜꯂꯦꯕꯀꯣ
ꯎꯝ
ꯑꯗꯨ ꯑꯩꯈꯣꯏꯅ ꯊꯕꯛ ꯁꯨꯔꯒ ꯆꯠꯄꯅꯦ ꯌꯥꯝ ꯋꯥꯅ ꯆꯠꯂꯤꯅꯦ ꯍꯥꯏꯕ
ꯎꯝ ꯅꯨꯡꯁꯤꯈ꯭ꯔꯦꯗ ꯑꯩꯈꯣꯏ ꯏꯆꯟꯁꯤꯡꯁꯦ꯫ ꯑꯩꯈꯣꯏ ꯅꯅꯥꯎꯁꯤꯡꯁꯦ꯫
ꯋꯥꯁꯤ ꯉꯥꯡꯉ ꯀꯣ ꯅꯪꯁꯨ꯫
ꯑꯗꯨꯒꯤ ꯃꯤ ꯃꯤꯁꯤꯡꯅꯀꯣ꯫ ꯅꯪꯕꯨ ꯀꯣꯜ ꯇꯧꯔꯗꯤ ꯑꯁ ꯅꯪꯒ꯫